ꯑꯣ
ꯍꯣꯏ ꯇꯥꯏꯑꯌꯦ
ꯅꯣꯏ ꯔꯨꯝꯗ ꯅꯣꯡ ꯇꯥꯕ꯭ꯔꯥ ꯍꯧꯖꯤꯛ
ꯑꯣꯧ ꯇꯥꯗꯦ ꯑꯩꯈꯣꯏꯗꯤ ꯅꯣꯏꯗ ꯇꯥꯕ꯭ꯔꯅꯦ
ꯍꯣꯏꯗꯤ ꯀꯟꯅ ꯇꯧ ꯑꯗꯨꯒꯤ ꯑꯁ ꯊꯕꯛ ꯇꯧꯕ ꯊꯕꯛ ꯇꯧꯕ ꯊꯕꯛ ꯇꯧꯕ ꯌꯥꯗꯕꯒꯤ ꯑꯗꯨꯝ ꯃꯄꯥꯟꯗ ꯐꯝꯅ ꯂꯩꯌꯦꯍꯦ ꯑꯩꯈꯣꯏꯗꯤ
ꯑꯣ ꯅꯣꯡ ꯇꯥꯔꯁꯨ ꯃꯥꯄꯜꯗ ꯐꯝꯕꯗꯤ ꯌꯥꯕ꯭ꯔꯣ
ꯍꯣꯏꯣꯏ ꯎꯄꯥ ꯌꯨꯝ ꯂꯩꯇꯦꯕ ꯑꯩꯈꯣꯏꯁꯦ
ꯑꯣ ꯑꯣ
ꯑꯩꯈꯣꯏ ꯌꯨꯝ ꯑꯩꯈꯣꯏꯗꯤ ꯌꯨꯝꯁꯨ ꯂꯩꯇꯦ ꯐꯝꯅꯤꯡꯉꯥꯏꯁꯨ ꯂꯩꯇꯦ
ꯆꯥꯛꯤ ꯆꯥꯕ꯭ꯔꯣ
ꯆꯥꯛꯁꯨ ꯆꯥꯗꯕ ꯀꯨꯏ ꯑꯩꯈꯣꯏꯗꯤ
ꯑꯩꯈꯣꯏ ꯑꯗ ꯂꯥꯛꯑꯣ ꯆꯥꯛꯄꯤꯌꯦ
ꯅꯣꯏꯁꯨ ꯅꯣꯏꯔꯣꯝꯗ ꯆꯥꯛ ꯂꯩꯕ꯭ꯔꯥꯅꯦ
ꯂꯩꯑ ꯌꯥꯝ ꯂꯩꯔꯤꯑꯦ ꯆꯖꯤꯛꯒꯨꯞꯄ ꯌꯥꯝ ꯂꯩꯑꯦꯕ
ꯑꯩ ꯆꯥꯛꯆꯤꯗꯤ ꯄꯤꯖꯒꯅꯨꯍꯦ ꯅꯣꯏꯁꯨ
ꯄꯤꯖꯒꯦ ꯍꯥꯏꯗꯤ ꯐꯖꯅ ꯊꯣꯡꯉꯒꯗꯤ ꯄꯤꯖꯕꯤꯌꯣꯅꯦ
ꯍꯣꯏꯅꯦ ꯑꯗꯨꯗꯤ ꯐꯖꯅ ꯊꯣꯡꯅꯅ ꯄꯤꯒꯦ ꯂꯥꯛꯑꯣ
ꯑꯩꯈꯣꯏꯗꯤ ꯌꯨꯝꯁꯨ ꯂꯩꯇꯦ ꯏꯄꯥ ꯏꯃꯥꯁꯨ ꯂꯩꯇꯦ
ꯏꯁꯇꯁꯦ ꯄꯨꯛꯅꯤꯡ ꯅꯨꯡꯁꯤꯔꯛꯄ ꯍꯧꯔꯦ
ꯅꯨꯡ ꯇꯥꯔꯁꯨ ꯑꯗꯨꯝ ꯃꯐꯝ ꯂꯩꯇꯕꯤ ꯑꯗꯨꯝ ꯃꯄꯥꯟꯗ ꯐꯝꯃ ꯂꯩꯅꯦ
ꯑꯁ ꯅꯨꯡꯁꯤꯈ꯭ꯔꯦꯗ ꯂꯥꯛꯑꯣ ꯑꯩꯈꯣꯏ ꯌꯨꯝꯗ ꯂꯥꯛꯑꯣ ꯐꯤꯔꯣ ꯐꯤꯔꯣꯜ ꯑꯅꯟꯕ ꯑꯃ ꯄꯤꯌꯦ ꯑꯗꯨꯒ ꯆꯥꯛ ꯑꯁꯥꯕ ꯑꯃ ꯊꯣꯡꯕꯤꯒꯦ ꯇꯨꯝꯐꯝ ꯑꯁꯦꯡꯕ ꯑꯃ ꯄꯤꯒꯦ
ꯑꯩꯈꯣꯏ ꯑꯗꯨꯗꯤ ꯇꯦꯂꯥꯏꯈꯨꯝꯕꯤꯁꯨ ꯌꯥꯝꯕꯅ ꯂꯣꯏꯔꯦ
ꯑꯣ ꯑꯗꯨ ꯐꯝꯐꯝꯈ꯭ꯔꯣ ꯑꯩꯣꯏꯝꯗ ꯂꯥꯛꯑꯣ ꯀꯅꯥ ꯀꯅꯥꯅꯣ
ꯀꯥꯡ ꯀꯥꯡꯁꯨ ꯃꯆꯥ ꯃꯆꯥ ꯃꯆꯥ ꯌꯥꯝꯃꯦꯅꯦ ꯑꯗꯨꯒ
ꯑꯣ ꯒꯨꯗ ꯅꯥꯏꯠ ꯊꯥꯎꯑꯣꯅꯖꯗꯤꯦ
ꯒꯨꯗ ꯅꯥꯏꯠ ꯊꯥꯔꯁꯨ ꯑꯩꯈꯣꯏꯒꯤ ꯀꯥꯡꯗꯩ ꯀꯤꯕꯤꯗꯦꯗ
ꯁꯥꯊꯤꯕ꯭ꯔꯣ
ꯁꯥꯊꯤꯕꯅꯤ ꯃꯆꯥ ꯃꯆꯥ ꯑꯣꯏꯔꯒ
ꯅ ꯅꯣꯏ ꯊꯕꯛ ꯂꯩꯕꯒꯤ ꯅꯣꯏ ꯅꯣꯏ ꯑꯩꯗꯤ ꯆꯥꯅꯤꯡꯉꯥꯏ ꯂꯩꯗꯕꯒꯤ ꯃꯣꯏꯅꯁꯨ ꯅꯪꯉꯨꯅ ꯑꯩꯕꯨ ꯎꯁꯤꯠꯇꯕꯩ ꯑꯣꯏꯔꯕꯝꯅꯤꯗ
ꯑꯩꯈꯣꯏ ꯆꯥꯛ ꯆꯥꯗꯕ ꯃꯤꯕꯨ ꯏꯁꯨ ꯏ ꯏ ꯏ ꯏꯁꯨ ꯌꯧꯗꯕꯅꯤ ꯍꯥꯏ ꯑꯩꯈꯣꯏꯗꯤ
ꯑꯗꯨ ꯅꯣꯏꯗ ꯀꯩꯗꯧꯕ ꯂꯥꯛꯄꯅꯣ ꯀꯥꯡꯁꯤꯡꯁꯦ ꯑꯗꯨꯗꯤ
ꯈꯪꯗꯦ ꯀꯔꯤ ꯇꯧꯕ ꯂꯥꯛꯄ ꯌꯦꯡꯕ ꯂꯥꯛꯄꯤꯒꯦꯔꯥ ꯈꯪꯗꯦꯅꯦ ꯀꯥꯡꯪ ꯈꯣꯠꯁꯨ ꯎꯁꯤꯠꯇ꯭ꯔꯦꯅꯦ ꯃꯤ ꯈꯛꯇ ꯅꯠꯇꯅꯦ
ꯀꯁꯨꯕꯨ ꯃꯣꯏꯁꯨ ꯂꯩꯐꯝ ꯂꯩꯇꯕ ꯆꯥꯅꯤꯡꯉꯥꯏ ꯂꯩꯇꯕ ꯌ ꯑꯣꯏꯔꯕꯅꯤꯗ
ꯑꯩꯈꯣꯏꯒꯨꯝꯕ ꯀꯪꯒ ꯑꯩ ꯆꯞ ꯃꯥꯟꯅꯕꯤ ꯃꯥꯟꯅꯩꯅꯦ
ꯍꯣꯏ ꯑꯗꯨꯒꯤ ꯑꯣꯏꯔꯝꯅꯦ
ꯗꯥꯏꯅꯣꯁꯣꯔꯁ ꯀꯨꯝꯕꯁꯨ ꯂꯩꯌꯦꯅꯦꯍꯦꯛ ꯑꯁꯤ ꯌꯨꯝ ꯃꯅꯥꯛꯇ
ꯑꯣ ꯑꯁꯣꯏꯝꯕꯗꯣ
ꯍꯣꯏ ꯖꯨꯄꯤꯇꯔ ꯖꯨꯄꯤꯇꯔꯒ ꯆꯞ ꯃꯥꯟꯅꯩꯔꯅꯦ ꯑꯁꯤꯗꯤ
ꯑꯣ
ꯑꯁꯤꯒꯨꯝꯕꯗꯤ ꯃꯪꯒ ꯆꯞ ꯃꯥꯟꯅꯩꯗ ꯄꯨꯟꯁꯤꯗꯣ ꯍꯧꯖꯤꯛ ꯍꯧꯖꯤꯛ ꯀꯟꯒꯤ ꯄꯨꯟꯁꯤꯁꯤꯗꯤ
ꯑꯣ ꯑꯗꯨ ꯎ ꯅꯣꯏꯗꯤ ꯍꯞꯇꯥ ꯑꯃꯗ ꯊꯥ ꯑꯃꯗ ꯀꯌꯥꯔꯛ ꯆꯥꯕ꯭ꯔꯥ ꯆꯪꯗꯦ
ꯅꯗꯤ ꯆꯍꯤ ꯑꯃꯗ ꯑꯃ ꯈꯛꯇ ꯆꯥꯒꯗꯕꯅꯦ
ꯑꯣ ꯁꯤ ꯑꯃꯗ ꯌꯥꯏꯗ ꯁꯤꯗ꯭ꯔꯗꯤ ꯌꯥꯔꯦ ꯀꯥꯏꯅꯣ
ꯍꯣꯏ ꯑꯗꯣ ꯆꯥꯕ ꯆꯥꯔꯗꯤ ꯕꯣꯔꯥꯗꯣ ꯆꯦꯡ ꯕꯣꯔꯥꯗꯣ ꯃꯔꯤ ꯃꯉꯥ ꯁꯥꯗꯤ ꯁꯥꯕꯅꯦ
ꯑꯃꯛꯇ
ꯍꯣꯏ
ꯏꯁ ꯂꯣꯏꯔꯦ ꯅꯥꯏꯁꯨ ꯑꯁ ꯑꯗꯨꯅ ꯐꯩꯔꯦ ꯑꯗꯨꯕꯨ ꯂꯩꯗꯕ ꯀꯟꯅ ꯆꯥꯗꯕ ꯂꯩꯕ ꯀꯟꯅ ꯌꯥꯝ ꯆꯥꯕ
ꯑꯩꯒꯤ ꯑꯗꯨꯒ ꯑꯩꯈꯣꯏꯒꯤ ꯋꯦꯛꯇꯣ ꯀꯦꯖꯤ ꯑ ꯆꯅꯤ ꯆꯆꯥ ꯎꯅꯤ ꯍ
ꯑꯣ ꯍꯧꯖꯤꯛ ꯅꯣꯏꯁꯦ ꯃꯤꯑꯣꯏꯕ ꯑꯩꯈꯣꯏ ꯃꯤꯑꯣꯏꯕ ꯑꯣꯏꯔꯝꯃꯣꯏꯗ ꯑꯗꯨꯗꯤ ꯅꯣꯏ ꯑꯩꯈꯣꯏ ꯌꯨꯝꯗ ꯂꯥꯛꯄꯗ ꯑꯩꯈꯣꯏꯅ ꯆꯥꯛ ꯄꯤꯕꯗ ꯕꯣꯔꯥ ꯆꯦꯡ ꯑꯅꯤ ꯆꯦꯡ ꯕꯣꯔꯥ ꯑꯅꯤ ꯑꯍꯨꯝ ꯄꯤꯕ ꯇꯥꯔꯣꯏꯅꯦ
ꯕꯣꯔꯥ ꯌꯥꯝꯗꯕꯤꯗ ꯕꯣꯔꯥ ꯑꯍꯨꯝ ꯅꯠꯇ꯭ꯔꯗꯤ ꯀꯣꯟꯅꯔꯣꯏ ꯕꯣꯔꯥ ꯑꯅꯤꯒꯨꯝꯕꯗꯤ ꯁ ꯀꯣꯛ ꯀꯣꯟꯅꯔꯣꯏꯦ
ꯃꯤ ꯑꯃꯅ ꯄꯨꯔꯥ ꯀꯌꯥ ꯆꯥꯒ꯭ꯔꯣ
ꯃꯤ ꯑꯃꯅ ꯕꯣꯔꯥ ꯃꯉꯥ ꯃꯉꯥ
ꯏꯁ ꯂꯣꯏꯔꯦꯗꯅ ꯑꯗꯨꯒꯤ ꯅꯣꯏꯕꯨ ꯃꯤꯅ ꯆꯥꯛ ꯀꯧꯍꯧꯗꯕꯅꯦꯕ ꯅꯣꯏ ꯅꯊꯤꯕꯣꯡ ꯂꯥꯎꯧꯕꯦ
ꯑ ꯃꯥꯅꯦ ꯑꯩꯈꯣꯏꯗꯤ ꯑꯗꯨꯒꯤ ꯑꯗꯨꯝ ꯆꯥꯗꯕꯤꯗ ꯑꯗꯨꯝ ꯃꯄꯜꯗ ꯑꯗꯨꯝ ꯐꯝꯔꯒ ꯂꯩꯕꯅꯤꯍꯦ
ꯍꯥꯥ
ꯆꯥꯛꯃꯁꯥ ꯆꯥꯛꯃꯁꯥ ꯁ ꯎ ꯎꯗꯕ ꯀꯣꯏꯔꯦ
ꯉꯔꯥꯡꯒꯤ ꯋꯥꯔꯤ ꯑꯃꯨꯛ ꯂꯤꯔꯛꯑꯣꯅꯦ ꯑꯀꯤꯕꯗ ꯌꯥꯝ ꯀꯤꯕꯗ ꯍꯣꯠꯅꯩ ꯍꯣꯁꯇꯦꯜꯒꯤ
ꯑꯗꯣ ꯀꯔꯤ ꯂꯣꯏ ꯂꯤꯄꯤꯈ꯭ꯔꯕꯗꯨꯗꯤ
ꯑꯗꯨ ꯍꯦꯟꯅ ꯈꯪꯅꯤꯡꯉꯦꯕ ꯑꯗꯨꯏ ꯍꯣꯁꯇꯦꯜꯒꯤ ꯅꯠꯇ꯭ꯔꯁꯨ ꯌꯥꯏꯗ ꯑꯇꯣꯞꯄꯗꯁꯨ ꯑꯣꯏ ꯑꯗꯨꯝ ꯉꯅ ꯈꯪꯕꯗꯣ ꯂꯤꯔꯛꯑꯣꯅꯦ
ꯃꯍꯥꯟ ꯑꯩꯈꯣꯏ ꯑꯩꯈꯣꯏꯅ ꯀꯩꯅꯣ ꯃꯤ ꯑꯃ ꯀꯩꯅꯣ ꯁꯨꯏꯁꯥꯏꯠ ꯇꯧꯔꯛꯑꯁꯤ ꯍꯥꯏꯕꯗꯨꯣ ꯈꯪꯕ꯭ꯔꯥ
ꯍꯣꯏ ꯍꯣꯏ ꯍꯣꯏ ꯅꯨꯄꯥ ꯑꯃꯀꯣ
ꯍꯣꯏ ꯅꯨꯄꯥ ꯑꯗꯨꯒꯤꯁꯨ ꯀꯤꯕꯅꯤꯍꯦ
ꯍꯌꯥ ꯑꯣꯅꯦꯀꯉꯗꯤꯦ
ꯅꯣꯏ ꯑꯗꯨ ꯃꯇꯝꯗꯨ ꯈꯨꯟꯗ ꯂꯩꯕ꯭ꯔꯥ
ꯑꯇ
ꯑꯣ ꯍꯣꯏ ꯑꯗꯨ ꯃꯇꯝꯗꯨꯁꯨ ꯑꯣ ꯑꯣ ꯑꯣꯛꯇꯣꯕꯔ ꯅꯣꯕꯦꯝꯕꯔ ꯑꯗꯨ ꯃꯇꯝꯗ ꯑꯣꯏꯕꯅꯦꯕꯀꯣ
ꯑꯥ ꯑꯥ
ꯑꯗꯨꯒꯤ ꯑꯗꯨ ꯃꯇꯝ ꯑꯣꯏꯕꯒꯤ ꯃꯣꯏ ꯃꯣꯏ ꯃꯥꯡꯈ꯭ꯔꯁꯨ ꯍꯣꯏ ꯀꯨꯏꯅꯗꯤ ꯃꯥꯡꯅꯤ ꯃꯪꯉ ꯑꯗꯨꯕꯨ ꯐꯖꯅ ꯄꯣꯝꯗ꯭ꯔꯦꯕ ꯃꯥꯒꯤ ꯍꯛꯆꯥꯡꯗꯣ ꯑꯁꯤꯕ ꯍꯛꯆꯥꯡꯗꯣ
ꯎꯝ
ꯑꯗꯨ ꯍꯞꯇꯥ ꯑꯅꯤꯒꯨꯝꯕꯗꯤ ꯊꯤꯔꯦꯗꯅ ꯑꯗꯨ ꯐꯪꯗ꯭ꯔꯕꯅꯦꯕ
ꯎꯝ
ꯑꯗꯨꯗ ꯑꯗꯨ ꯑꯗꯨꯗ ꯃꯣꯏꯒꯤ ꯍꯥꯏꯕꯗꯤ ꯑꯥ ꯃꯥꯏ ꯃꯥꯏꯕ ꯃꯥꯏꯕꯤ ꯍꯥꯏꯕ ꯇꯥꯔꯦꯀꯣ ꯑꯩꯈꯣꯏꯈꯣꯏꯅ ꯂꯩꯕꯗ ꯑꯗꯣ ꯃꯣꯏꯅ ꯄ꯭ꯔꯥ ꯄ꯭ꯔꯥꯊꯅꯥ ꯇꯧꯔꯒ ꯃꯥꯒꯤ ꯃꯥꯒꯤ ꯏꯃꯥꯕꯨ ꯄꯨꯔꯒꯀꯣ
ꯎꯝ
ꯑ ꯍꯥꯏꯕꯗꯤ ꯍꯧꯖꯤꯛ ꯁꯤꯕ ꯅꯨꯄꯥꯒꯤ ꯐꯤꯒꯨꯝꯕ ꯈꯔ ꯄꯨꯔꯒ ꯎꯝ ꯃꯥꯒꯤ ꯃꯥꯅ ꯆꯠꯈ꯭ꯔꯕ ꯂꯝꯕꯤꯗ ꯆꯜꯂꯒ ꯄ꯭ꯔꯊꯅꯥ ꯇꯧꯋꯣ ꯀꯧꯔꯣ ꯍꯩꯅ ꯍꯩꯩ ꯃꯥꯏꯕꯤꯈꯣꯏꯅ
ꯃꯃꯥꯕꯨ ꯄꯨꯔꯒ
ꯍꯣꯏ
ꯑꯣ
ꯑꯗꯨꯒꯤ ꯑꯗꯨ ꯅꯨꯃꯤꯠꯇꯣ ꯑꯗꯨꯒꯤ ꯃꯣꯏꯗꯨ ꯆꯠꯂꯦ ꯑ ꯄꯁꯅ ꯇꯧꯅꯕꯁꯨ ꯆꯠꯂꯦ ꯑꯗꯨ ꯑꯣꯛꯀꯨꯝꯕꯁꯨ ꯍꯥꯜꯂꯦꯕ ꯃꯣꯏꯗꯣ
ꯑꯣ
ꯑꯗꯨꯒ ꯆꯠꯄ ꯀꯥꯟꯗ ꯃꯣꯏ ꯄ꯭ꯔꯁꯅꯥꯗꯤ ꯇꯧꯗꯤ ꯇꯧꯕ ꯍꯥꯎꯕꯅꯦ ꯄꯨꯡ ꯇꯔꯥꯃꯥꯊꯣꯏꯒꯨꯝꯕ ꯕꯥꯔꯣ ꯐꯥꯎ ꯇꯧꯅꯤꯅꯀꯣ ꯐꯥꯁꯇꯤꯡꯗꯤ
ꯍꯣꯏ ꯍꯣꯏ
ꯑꯗꯨ ꯇꯔꯥꯃꯥꯊꯣꯏ ꯑꯗꯨꯒꯨꯝꯕ ꯇꯥꯕ ꯀꯥꯟꯗ ꯑꯩꯈꯣꯏꯗ ꯑꯩꯈꯣꯏ ꯀꯣꯏꯅ ꯂꯩꯕ ꯑꯉꯥꯡꯈꯣꯏꯏꯅ ꯍꯩ ꯊꯤꯕ ꯆꯠꯄ ꯀꯥꯟꯗ ꯀꯩꯅꯣ ꯑꯩꯈꯣꯏ ꯍꯣꯏꯅꯗꯒꯤ ꯑꯁꯤꯗꯒꯤ ꯏꯝꯐꯥꯜꯒꯨꯝꯕꯗ ꯂꯥꯛꯄꯁꯦ ꯎ ꯂꯧ ꯇꯧꯕ ꯃꯐꯝ ꯑꯃ ꯂꯩ ꯑꯗꯨꯅ
ꯍꯣꯏ ꯍꯣꯏ
ꯑꯗꯨ ꯃꯅꯥꯛꯇ ꯃꯣꯏ ꯂꯩꯔꯝꯃꯦ ꯍꯌꯦꯦ
ꯎꯝ
ꯃꯣꯏ ꯑꯗꯨꯗꯒꯤ ꯀꯤ ꯃꯟꯗꯅꯀꯣ
ꯎꯝ
ꯆꯦꯟꯈ꯭ꯔꯍꯦꯕ
ꯄꯣ
ꯑꯗ ꯎ ꯑꯗꯨ ꯃꯃꯥꯡꯗꯁꯨ ꯅꯍꯥꯟ ꯑꯗꯨ ꯑꯗꯨ ꯃꯐꯝꯗꯨꯗꯤ ꯑꯩꯈꯣꯏꯁꯨ ꯌꯥꯝ ꯌꯥꯝ ꯇꯣꯏꯅ ꯆꯜꯂꯝꯕꯅꯤꯍꯦ
ꯑꯣ
ꯑꯗꯨꯗ ꯑꯩꯈꯣꯏꯗꯤ ꯎꯗꯦꯕꯀꯣ
ꯎꯝ ꯅꯣꯏꯁꯨ ꯆꯠꯄ꯭ꯔꯣ ꯑꯗꯨꯝ ꯑꯗꯨ ꯃꯇꯝꯗ ꯅꯣꯏꯁꯨ ꯇꯣꯏꯅ ꯆꯠꯂꯦꯕ
ꯍꯣꯏ ꯍꯣꯏ ꯑꯩꯈꯣꯏꯁꯨ ꯍꯩ ꯊꯤꯕꯂꯦ ꯍꯩ ꯆꯥꯕ ꯆꯠꯂꯦꯅ
ꯑꯣ
ꯑꯩꯈꯣꯏ ꯎꯗꯕꯅꯦꯕꯀꯣ
ꯑꯣ
ꯂꯝꯕꯤ ꯑꯃ ꯅꯞꯇꯁꯨ ꯑꯣꯏꯕꯅꯦ
ꯑꯣ ꯑꯗꯨ ꯄ꯭ꯔꯔꯊꯅ ꯇꯛꯈ꯭ꯔꯕ ꯃꯇꯨꯡꯗ ꯑꯃꯨꯛ ꯎꯕ
ꯍꯣꯏ ꯃꯣꯏꯅ ꯄ꯭ꯔꯊ ꯇꯧꯔ ꯄ꯭ꯔꯥꯊꯅꯥ ꯇꯧꯔꯒ ꯂꯩꯕ ꯃꯇꯝꯗ ꯍꯥꯏꯕ ꯇꯥꯔꯦꯅꯦ
ꯑꯧ ꯇꯧ ꯑ ꯄ꯭ꯔꯁꯅꯥ ꯇꯧꯕ ꯃꯇꯝꯗ ꯑꯗꯨꯝ ꯃꯣꯏꯅ ꯎꯕꯗꯣ
ꯍꯍꯣꯏ ꯂꯣꯏꯗ꯭ꯔꯤꯕꯅꯤꯕ
ꯑꯣ
ꯑꯗꯨꯒꯤ ꯑ ꯑꯗꯨꯒꯤ ꯃꯣꯏ ꯂꯩꯑ ꯍꯥꯏꯅ ꯃꯣꯏ ꯆꯦꯜꯂꯛꯑꯦꯅꯀꯣ ꯑꯩꯈꯨꯟꯗ
ꯎꯝ
ꯑꯗꯨ ꯃꯥꯏꯕ ꯑꯣꯏꯕ ꯅꯨꯄꯥ ꯑꯃ ꯂꯩꯅꯦ ꯑꯗꯨ ꯑꯗꯨ ꯑꯗꯨ ꯀꯧꯔꯦ ꯑꯗꯨꯒ ꯑꯩꯈꯣꯏ ꯄꯨꯂꯞ ꯈꯨꯟꯗ ꯂꯩꯕ ꯃꯤ ꯂꯣꯏ ꯇꯜꯂꯦꯕ
ꯑꯣ
ꯑꯗꯨ ꯇꯞꯄ ꯀꯥꯟꯗ
ꯑꯗꯨ ꯃꯣꯏ ꯃꯣꯏ ꯃꯣꯏ ꯄ꯭ꯔꯁꯅꯥ ꯇꯧꯕ ꯂꯣꯏꯗ꯭ꯔꯤꯅꯦꯕꯣ
ꯍꯣꯏ ꯍꯣꯏ ꯕꯩꯁꯥꯅ ꯇꯧꯗ ꯂꯣꯏꯗ꯭ꯔꯤꯕꯅꯤ
ꯑꯗꯨ ꯃꯣꯏ ꯇꯧꯕ ꯂꯣꯏ ꯇ꯭ꯔꯤꯛꯀꯟ ꯑꯗꯨꯝ ꯂꯥꯛꯈ꯭ꯔꯕ꯭ꯔꯥ ꯅꯠꯇ꯭ꯔꯒ ꯇꯧꯕ ꯂꯣꯏꯈ꯭ꯔꯕ ꯃꯇꯨꯡꯗ ꯂꯥꯛꯄ꯭ꯔꯥ
ꯃꯣꯏ ꯇꯧꯕ ꯂ ꯂꯣꯏꯗ꯭ꯔꯤꯉꯩꯗꯒꯤ ꯐꯪꯈ꯭ꯔꯦ ꯍꯥꯏꯕꯒꯤꯀꯣ
ꯎꯝ
ꯂꯥꯛꯑꯗꯤ ꯂꯥꯛꯈ꯭ꯔꯕꯅꯤꯍꯦ
ꯑ‌ꯣ
ꯑꯗꯨ ꯂꯩꯔꯝꯃꯦ ꯑꯗꯨ ꯃꯥ ꯑꯗꯨꯅ ꯐꯔꯗꯤ ꯀꯩꯅꯣꯗꯤ ꯇꯧꯔꯦ ꯀꯤꯌꯦ ꯑꯩꯗꯤ ꯑꯗꯨꯏ ꯎꯔꯒ ꯍꯞꯇꯥ ꯑꯃ ꯑꯅꯤꯒꯨꯝꯕꯁꯨ ꯎꯝ ꯇꯨꯝꯕꯁꯨ ꯌꯥꯗꯕꯅꯤꯍ ꯑꯩꯁꯨ ꯀꯣ
ꯎ ꯅꯣꯏꯁꯨ ꯑꯧ ꯃꯥ ꯄꯥꯟꯕꯤꯗ ꯀꯩꯅꯣ ꯇꯧꯕꯗꯣ ꯅꯣꯏꯁꯨ ꯎꯕ꯭ꯔꯥ
ꯎꯕꯅꯤꯍ ꯑꯩꯈꯣꯏ ꯌꯦꯡꯕ ꯆꯠꯄꯅ‍ꯦ
ꯑꯣ
ꯑꯗꯨ ꯑꯗꯨꯃꯥꯏꯅ ꯇꯧꯔꯝꯃꯦ ꯑꯗꯨꯒ ꯃꯥꯒꯤ ꯌꯥꯝ ꯌꯥꯝ ꯅꯣꯛꯁꯨꯣꯟ ꯅꯣꯡꯅꯤꯡꯉꯦ ꯃꯥꯒꯤ ꯏꯁ꯭ꯂꯤꯞꯄꯔ ꯑꯃꯗꯨꯗꯤ ꯑꯗꯨꯝ ꯍꯥꯞꯕ꯭ꯔꯥ ꯂꯩꯔꯝꯃꯦ
ꯑꯥꯎ
ꯑꯗꯨꯒ ꯃꯥꯒꯤ ꯁꯥꯔꯠꯀꯤ ꯀꯣꯂꯔ ꯀꯥꯞꯃꯦ ꯍꯥꯞꯄꯦꯕꯀꯣ ꯑꯗꯨꯗꯣ
ꯑꯣ ꯑꯣ ꯑꯣ
ꯃꯥꯒꯤ ꯕꯇꯟꯗꯣ ꯂꯣꯏꯅ ꯍꯥꯞꯄꯒ ꯑꯗꯨꯝ ꯂꯩꯔꯝꯕꯣ ꯍꯣꯏ ꯑꯩꯈꯣꯏꯅ ꯂꯥꯛꯄꯗ ꯑꯩꯈꯣꯏꯒꯤ ꯑꯩꯈꯣꯏꯒꯤ ꯑꯩꯈꯣꯏꯅ ꯂꯥꯛꯀꯗꯕ ꯎꯝ ꯁ꯭ꯋꯥꯒꯤꯗ ꯑꯗꯨꯝ ꯌꯦꯡꯉꯒꯁꯨ ꯂꯩꯔꯝꯃꯦꯕ ꯑꯗ ꯈꯔ ꯀꯣꯏꯁꯨ ꯒꯤ ꯃꯥꯒꯤ ꯃꯤꯠꯀꯨꯝꯕ ꯃꯥꯒꯤ ꯅꯥꯇꯣꯟꯒꯨꯝꯕ ꯑꯗꯨꯒꯨꯝꯕꯗꯤ ꯎꯆꯆꯩ ꯈꯣꯏ ꯀꯩ ꯀꯩꯅꯣ ꯂꯣꯏ ꯆꯥꯊꯣꯛꯈ꯭ꯔꯦꯕ
ꯑꯦ ꯆꯠꯊꯣꯛꯈ꯭ꯔꯦꯕ ꯃꯃꯤꯠꯁꯨ
ꯑꯩ ꯌꯥ ꯍꯍꯣꯏ ꯑꯩꯌꯥꯝꯕꯗꯨꯀꯣ
ꯍꯌ
ꯑꯗꯨꯗꯒꯤ ꯏꯁꯨ ꯈꯔ ꯇꯥꯕ ꯃꯥꯟꯅꯦ ꯀꯃꯥꯏꯅ ꯏꯗꯨꯕꯥ ꯏ ꯑꯗꯨꯝ ꯏ ꯇꯥꯔꯒ ꯑꯗꯨꯝ ꯂꯩꯔꯝꯃꯦ
ꯑꯣ
ꯑꯗꯨꯒꯤ ꯑꯗꯨꯗꯒꯤꯗꯤ ꯑꯗꯨꯝ ꯎ ꯑꯗꯨ ꯐꯖꯅꯁꯨ ꯎꯑꯦ ꯑꯩꯈꯣꯏꯗꯤ ꯐꯥꯔꯁ ꯇꯥꯏꯝꯁꯨ ꯐꯥꯔꯁ ꯇꯥꯏꯝ ꯑꯣꯏꯕꯅꯤ ꯑꯗꯨꯝ ꯌꯦꯡꯒꯦ ꯍꯥꯏꯅꯁꯨ ꯆꯠꯁꯨ ꯆꯠꯄꯅꯦꯕꯀꯣ
ꯑꯣ
ꯑꯗꯨ ꯃꯃꯥꯡꯗꯁꯨ ꯀꯩꯅꯣ ꯑꯩꯈꯣꯏ ꯀꯨꯟꯗ ꯑꯗ ꯄꯥꯔꯠ ꯋꯥꯟꯗ ꯍꯅꯨꯗꯤ ꯑꯃ ꯇꯧꯋꯦ ꯍꯥꯏꯅ
ꯍꯣꯏ ꯍꯣꯏ ꯍꯣꯏ
ꯍꯅꯨꯕꯤ ꯅꯣꯏ ꯍꯣꯏ ꯍꯅꯨꯕꯤ ꯅ ꯑꯗꯨꯒꯤ ꯍꯧꯖꯤꯛꯁꯤꯕ ꯅꯨꯄꯥꯒꯤ ꯃꯃꯥꯗꯨ ꯑ ꯕꯤꯖꯟꯅꯔꯤꯅꯤꯕ ꯃꯥꯁꯨ ꯀꯣ
ꯑꯣ
ꯑꯗꯨꯒꯤ ꯑꯗꯨ ꯍꯥꯟꯅꯨꯕꯤ ꯇꯧꯕ ꯃꯇꯝꯗ ꯍꯧꯖꯤꯛ ꯁꯤꯕ ꯅꯨꯄꯥꯒꯤ ꯃꯃꯥꯒꯤ ꯃ ꯃꯥ ꯃꯥꯡꯗ ꯍꯥꯏꯕ ꯇꯥꯔꯦ
ꯎꯝ
ꯕꯤꯖꯟꯗ ꯑꯗꯨ ꯍꯅꯨꯕꯤꯅ ꯇꯧꯕꯒꯤ ꯊꯧꯔꯤꯗꯨ ꯃꯤ ꯑꯃ ꯂꯧꯔꯒ ꯑꯩꯈꯣꯏ ꯍꯣꯏꯟꯒꯤ ꯂꯝꯕꯤꯗ ꯆꯈ꯭ꯔꯦ ꯍꯥꯏꯅ ꯎꯑ ꯍꯥꯏꯌꯦꯕ ꯃꯥꯗꯣ
ꯑꯣ ꯃꯃꯥꯅ ꯎꯕ ꯑꯗꯨꯁꯨ
ꯍꯣꯏ
ꯑꯣ
ꯑꯗꯨ ꯄ꯭ꯔꯊꯅꯥ ꯇꯧꯕ ꯂꯣꯏꯗ꯭ꯔꯦ ꯑꯗꯨꯒꯤ ꯑꯗꯨꯝ ꯐꯪꯈ꯭ꯔꯦ ꯍꯥꯏꯗꯤ ꯅꯣꯡꯃꯩ ꯀꯥꯞꯄ‍ꯦꯕ ꯃꯣꯏ ꯈꯔꯀꯣ
ꯑꯣꯥ
ꯅꯣꯡꯃꯥꯏ ꯀꯥꯞꯄꯗꯒꯤ ꯑꯗꯨꯝ ꯄꯥꯎ ꯄꯤꯕꯤꯈ꯭ꯔꯣ ꯐꯪꯈ꯭ꯔꯦ ꯍꯥꯏꯅ ꯑꯗꯨꯝ ꯑꯣ ꯑꯥꯗ ꯃꯣꯏ ꯅꯍꯥꯟ ꯑꯥꯗ ꯅꯦꯄꯥꯂꯤꯒꯤ ꯅꯨꯄꯥ ꯑꯃ ꯁꯟ ꯍꯥꯞꯄ꯭ꯔꯒ ꯂꯩꯕꯗꯨ ꯈꯪꯕ꯭ꯔꯕ ꯂꯝ ꯂꯧꯒꯤ ꯃꯅꯥꯛꯇ ꯑꯗꯨꯗ ꯃꯣꯏ ꯇꯧ ꯍꯣꯏ ꯃꯣꯏ ꯇꯧꯕꯅꯤꯕ ꯑꯗꯨꯗ
ꯀꯔꯤ ꯅꯣꯡꯃꯥꯏ ꯀꯥꯞꯄ
ꯑꯗꯨꯗꯒꯤ ꯐꯪꯈ꯭ꯔꯦ ꯂꯥꯛꯈ꯭ꯔꯣ ꯍꯥꯏꯅ ꯃꯣꯏ ꯂꯥꯛꯗꯤ ꯂꯥꯛꯑꯦꯗꯅ
ꯑꯣ
ꯑꯗꯨꯒ ꯑꯁ ꯃꯃꯥꯟꯅ ꯑꯗꯨꯝ ꯀꯄꯅꯀꯣ
ꯎꯝ
ꯃꯥꯒꯤ ꯃꯅꯥꯛꯇ ꯑꯗꯨꯝ ꯇꯨꯝꯉ ꯀꯥꯞꯄꯦ ꯀꯥꯞꯄꯦ ꯋꯥ ꯌꯥꯝ ꯉꯥꯡꯉꯦ ꯑꯗꯨꯗ ꯍ‍ꯦꯛ ꯑꯗꯨ ꯍꯦꯛ ꯐꯪꯕ ꯃꯇꯝꯗ ꯃꯥꯒꯤ ꯅꯨꯄꯥꯒꯤ ꯃꯥꯒꯤ ꯅꯨꯄꯤꯒꯤ ꯃꯄꯥ ꯍꯥꯏꯕ ꯇꯥꯔꯦ
ꯎꯝ
ꯃꯥꯁꯨ ꯁꯤ ꯀꯂꯥꯇꯣꯝꯕꯤ ꯆꯠꯀꯅꯤ ꯍꯥꯏꯅ ꯑꯗꯨꯝ ꯂꯥꯛꯑꯌꯦꯕ ꯑꯗꯨꯗ ꯃꯥꯒꯤ ꯅꯨꯄꯥꯒꯤ ꯅꯨꯄꯤꯁꯨ ꯑꯩꯗꯤ ꯀꯥꯞꯒꯗ꯭ꯔꯥ ꯍꯥꯏꯅ ꯈꯟꯗꯤ ꯈꯟꯕꯅꯤꯅꯦ
ꯑ‍ꯣ
ꯌꯥ ꯊꯤꯅ ꯁꯧꯋꯦ ꯍꯥꯏ ꯃꯥꯁꯨ ꯀꯣ
ꯑꯣ ꯍꯣꯏꯗ ꯑꯗꯨ ꯃꯥꯏ ꯅꯨꯄꯤꯒꯤꯅ ꯃꯥꯁꯨ ꯈꯟꯕꯤ ꯑꯗꯨꯕ ꯁꯧꯔꯝꯅꯤꯅ ꯄꯨꯛꯆꯦꯜ ꯑꯃ ꯄꯤꯛꯑꯦ ꯍꯥꯏꯅ ꯈꯟꯕꯤꯌꯦ
ꯑꯩꯈꯣꯏ ꯅꯪꯕꯨ ꯌꯥꯝ ꯂꯨꯅ ꯇꯧꯕꯤꯕꯅꯤ ꯅꯪꯒꯤ ꯑꯋꯥꯠꯄꯁꯨ ꯀꯩꯁꯨ ꯂꯩꯍꯟꯗꯕꯅꯤ ꯀꯔꯤꯅꯅꯨꯡꯉꯥꯏ ꯀꯔꯤꯅꯅꯨꯡꯉꯥꯏꯇꯕ ꯂꯩꯦꯕꯤ ꯑꯁꯃ ꯇꯧꯕ꯭ꯔꯥ ꯅꯪ ꯃꯤ ꯎꯠꯁꯤꯗꯦ ꯍꯥꯏꯅꯀꯣ ꯑꯗꯨ ꯑꯗꯨꯃꯥꯏꯅ ꯇꯧꯔꯦ ꯑꯗꯨꯒ ꯑꯗꯨꯝ ꯃꯣꯏ ꯃꯃꯥꯈꯣꯏꯁꯨ ꯂꯥꯛꯈ꯭ꯔꯦ ꯂꯥꯛꯈ꯭ꯔꯕ ꯀꯥꯟꯗ ꯑꯝ ꯑꯁꯤꯗꯤ ꯀꯩꯅꯣ ꯈꯔ ꯎꯝ ꯑꯉꯥꯡ ꯃꯆꯥ ꯈꯣꯏ ꯑꯉꯥꯡ ꯈꯣꯏ ꯄꯥꯈꯪ ꯂꯩꯁꯥꯕꯤꯈꯣꯏꯗꯤ ꯄꯥꯏꯕ ꯌꯥꯗꯦ ꯍꯩꯌꯦꯕ ꯑꯁꯤꯒꯨꯝꯕꯗꯣ
ꯑꯣ ꯑꯣ
ꯑꯗꯨꯒꯤ ꯑꯍꯥꯟ ꯈꯈꯣꯏꯅ ꯈꯔ ꯀꯩꯅꯣ ꯇꯧꯋ ꯍꯥꯏꯅ ꯇꯧꯋꯦ ꯑꯗꯨꯗ ꯃꯣꯏ ꯀꯩꯅꯣ ꯄꯨꯅꯕ ꯆꯩ ꯑꯃ ꯊꯤꯔꯥꯎ ꯍꯥꯏꯕꯒꯤ ꯁꯤ ꯑꯍꯟ ꯍꯍꯟ ꯑꯣꯏꯕ ꯍꯣꯏ ꯎ ꯄꯥꯝꯕꯤ ꯑꯃ ꯀꯥꯏꯑꯦ ꯍꯦꯛꯑꯦ
ꯑꯥ
ꯎ ꯄꯥꯝꯕꯤ ꯑꯃ ꯀꯥꯔꯒ ꯑꯗꯨꯝ ꯆꯤꯡꯕ ꯀꯥꯟꯗꯁꯨ ꯑꯥꯎ ꯃꯣꯏꯒꯤ ꯎꯄꯥꯥꯝꯕꯤꯁꯨ ꯆꯤꯡꯉꯦ ꯍꯦꯅꯦ ꯃꯣꯏꯕꯨꯀꯣ